ꯍꯜꯂꯣ ꯇꯥꯏ ꯇꯥꯏ
ꯑꯥ
ꯀꯩꯗꯧꯔꯤꯅꯣ
ꯑꯩꯗꯤ ꯏꯟꯖꯥꯡ ꯊꯣꯡꯔꯒ ꯂꯩꯑꯦ ꯆꯥꯛꯀꯥ
ꯊꯦꯡꯉꯦꯅꯦ ꯉꯁꯤꯁꯦ ꯉꯁꯤ ꯆꯥꯛ ꯆꯥꯔꯦ ꯍꯣꯏ ꯀꯔꯤ ꯃꯊꯦꯜ ꯆꯥ ꯑꯦ ꯊꯣꯡꯏꯅꯣ
ꯕꯖꯥꯔ ꯊꯣꯛꯄꯗꯣ ꯑꯗꯨ ꯍꯜꯂꯛꯄ ꯈꯔ ꯊꯦꯡꯕꯒꯤ
ꯑꯣ
ꯎꯝ ꯉꯥꯁꯤ ꯁꯟꯁꯥ ꯊꯣꯡꯉꯦ
ꯑꯦꯁ ꯑꯍꯥꯎꯕꯅꯤꯅꯦ
ꯈꯪꯗꯦꯗꯥ
ꯆꯥꯒꯗꯝꯅꯤ ꯆꯥꯒꯗꯝꯅꯤ ꯑꯍꯥꯎꯕꯁꯨ
ꯀꯛꯈ꯭ꯔꯦ ꯀꯩꯅꯣ ꯍꯋꯥꯏ ꯄꯤꯑꯦ ꯑꯗꯨꯒ ꯑꯃ ꯍꯦꯟꯖꯥꯡ ꯑꯃꯗꯤ ꯈꯪꯗꯦꯅꯦ
ꯑꯣ
ꯑꯗꯨꯒ ꯑꯃꯥ ꯃꯣꯏꯗꯣ ꯖꯤꯔꯥ ꯔꯥꯏꯁ ꯄꯤꯌꯦ ꯄꯤꯌꯦ ꯑꯗꯨꯒ
ꯑꯣ
ꯑꯥ ꯑꯩꯈꯣꯏꯁꯨ ꯌꯦꯟ ꯊꯣꯡꯕꯗꯣ ꯂꯩꯔ ꯆꯥꯏ ꯉꯁꯤꯁꯦ
ꯑꯣ ꯑꯗꯨꯅ ꯈꯔꯥ ꯍꯥꯎꯔꯝꯒꯅꯤ
ꯎꯝ ꯑꯗꯨ ꯂꯩꯕꯩ ꯈꯔ ꯆꯥꯕ ꯌꯥꯔꯦ ꯅꯠꯇꯔꯗꯤ ꯑꯁ ꯌꯣꯠꯁꯤꯟꯕꯒ ꯌꯥꯗ꯭ꯔꯕꯅꯤꯅꯦ ꯌꯦꯟꯖꯥꯡꯁꯦ
ꯈꯣꯏ ꯑꯩꯈꯣꯏꯁꯨ ꯍꯣꯁꯇꯦꯜ ꯂꯩꯔꯀꯥꯟꯗ ꯁꯨꯃꯥꯏꯅ ꯇꯧꯕꯅꯦ
ꯆꯥꯛ ꯆꯥꯕꯒꯤ ꯆꯥꯛ
ꯎꯝ ꯃꯥꯔꯛ ꯃꯥꯔꯛꯇ ꯊꯣꯡꯉꯦ ꯑꯗꯨꯒ
ꯆꯥꯕꯒꯤꯗꯣ ꯆꯥꯛ ꯆꯥꯕꯒꯤ ꯇꯥꯏꯃꯤꯡ ꯂꯥꯛꯑꯗꯤ ꯋꯥꯈꯜ ꯋꯥꯏꯅꯦ ꯌꯦꯟꯖꯥꯡꯒꯤ ꯈꯜꯂꯒ
ꯑꯗꯨꯅꯦ ꯈꯣꯏꯁꯨ ꯇꯧꯕꯅꯦ ꯏꯟꯖꯥꯡ ꯍꯥꯎꯃꯟ ꯍꯧꯎꯃꯟꯗꯕꯒꯤꯀꯣ ꯁꯥꯎꯅꯤꯡꯕ ꯐꯥꯎꯕꯅꯦꯕ ꯑꯃ
ꯎꯝ
ꯀꯥꯞꯅꯤꯡꯕ ꯐꯥꯎꯋꯦ ꯑꯃꯨꯛ ꯆꯥꯛ ꯌꯥꯝ ꯂꯥꯝꯕ ꯀꯥꯟꯗꯀꯣ ꯄꯩꯁꯥꯁꯨ ꯑꯗꯨꯝ ꯅꯨꯡꯇꯤꯒꯤ ꯂꯥꯛꯑꯦꯕ ꯅꯠꯇꯦꯗꯥꯅ ꯑꯗꯨꯒꯤ ꯊꯣꯏꯗꯣꯛꯑꯣ
ꯉꯥꯏꯍꯥꯛ ꯂꯥꯏ ꯌꯦꯛꯕ ꯃꯇꯝꯗ ꯂꯥꯢ ꯌꯦꯛꯄꯥ ꯃꯇꯝꯗꯤ ꯋꯥꯕꯗꯥꯃꯦ ꯑꯥ
ꯑꯗꯨꯒꯤꯅꯦ
ꯍꯧꯖꯤꯛꯇꯤ ꯅꯨꯡꯉꯥꯏꯔꯝꯒꯅꯤꯅꯦ ꯍꯣꯁꯇꯦꯜꯒ ꯂꯩꯈ꯭ꯔꯕꯅꯤꯅ
ꯍꯣꯏ ꯈꯔ ꯐꯥꯔꯦ ꯑꯣꯢꯁꯨ ꯍꯣꯁꯇꯦꯜꯗ ꯂꯩꯕꯗꯤ ꯆꯥꯛꯀ ꯌꯦꯟꯖꯥꯡꯅꯤ ꯋꯥ ꯉꯥꯛꯇꯅꯤꯗ ꯍꯣꯁꯇꯦꯜꯗ ꯑꯩꯗꯤ ꯅꯨꯡꯉꯥꯏꯌꯦ
ꯍꯣꯏ ꯊꯕꯛ ꯑꯩꯈꯣꯏꯁꯨ ꯀꯩꯁꯨ ꯂꯩꯇꯕꯅꯤꯅꯀꯣ
ꯎꯝ ꯀꯣꯂꯦꯖ ꯀꯤ ꯀꯣꯂꯦꯖꯀꯤ ꯍꯣꯁꯇꯦꯜꯅ ꯍꯦꯟꯅ ꯅꯨꯡꯉꯥꯏ ꯍꯥꯏ ꯁ꯭ꯀꯨꯜꯗꯗꯤ ꯈꯔ ꯍꯣꯏ ꯏꯃꯥꯟꯅꯕꯤꯒ ꯄꯨꯟꯕꯗꯨꯗꯤꯀꯣ ꯎꯝ ꯅꯨꯡꯉꯥꯏꯌꯦ ꯑꯗꯨ ꯑꯣꯏꯔꯁꯨ ꯑꯁ ꯑꯗꯨꯝ ꯅꯨꯡꯉꯥꯏꯗꯕꯗꯣ
ꯑꯥ ꯀꯣꯂꯦꯖꯀꯤꯅꯗꯤ ꯅꯨꯡꯉꯥꯏꯗꯥ ꯍꯣꯏ ꯀꯩ ꯍꯥꯏꯗꯔꯥ ꯍꯥꯟꯅ ꯑꯗꯨꯃꯥꯏꯅ ꯋꯥꯔꯗꯦꯟꯈꯣꯏꯁꯨ ꯀꯟꯅ ꯌꯦꯡꯁꯤꯟꯗ꯭ꯔꯕꯅꯦ ꯑꯗꯨꯒ ꯐ꯭ꯔꯤꯗꯁꯨ ꯂꯩꯕ
ꯀꯣꯂꯦꯖ ꯍꯥꯏ ꯁ꯭ꯀꯨꯜꯒꯤ ꯋꯥꯔꯗꯦꯟꯗꯤ ꯅꯨꯡꯉꯥꯏꯇꯦ ꯑꯗꯨꯒ ꯀꯣꯂꯦꯖꯀꯤꯀꯣ ꯑꯗꯨ ꯅꯨꯡꯉꯥꯏꯌꯦ ꯑꯩꯈꯣꯏꯕꯨ ꯅꯨꯡꯁꯤꯅ ꯇꯥꯎꯕꯤꯕꯗꯣ ꯑꯁ ꯌꯥꯝ ꯅꯨꯡꯁꯤꯕꯅꯦ ꯑꯩꯈꯣꯏꯕꯨ
ꯑꯩꯈꯣꯏꯗꯤ ꯈꯪꯗꯦꯅꯦ ꯅꯨꯡꯁꯤꯕ ꯅꯨꯡꯁꯤꯗꯕ ꯑꯗꯨ
ꯏꯁ ꯑꯩꯈꯣꯏꯒꯤ ꯃꯦꯗꯥꯝꯗꯤ ꯌꯥꯝ ꯐꯥꯌꯦ
ꯑꯥ ꯑꯩꯈꯣꯏꯗꯤ ꯋꯥꯔꯗꯦꯟꯗꯤ ꯅꯣꯡꯃꯒꯤꯀꯣ ꯑꯦꯇꯦꯟꯗꯦꯟꯁ ꯂꯧꯕ ꯂꯥꯛꯈ꯭ꯔꯥꯗꯤ ꯂꯣꯏꯔꯦ ꯑꯇꯩ ꯃꯇꯝꯗꯗꯤ ꯂꯥꯛꯑꯔꯣꯏꯅꯤ
ꯑꯩꯈꯣꯏꯁꯨ ꯌꯥꯝ ꯃꯣꯏ ꯃꯥꯗꯤ ꯂꯥꯏꯕꯨꯗꯤ ꯂꯥꯏꯗꯦꯕꯀꯣ ꯑꯗꯣ ꯑꯗꯨꯝ ꯃꯔꯥꯛ ꯃꯔꯥꯛꯇ ꯂꯥꯛꯑꯦ ꯑꯗꯨꯁꯨ ꯑꯩꯈꯣꯏꯒꯤ ꯑꯣꯖꯥꯁꯨ ꯑꯃꯨꯛ ꯇꯥꯎꯕ ꯑꯗꯨꯒꯤ
ꯑꯥ
ꯑꯗꯨ ꯑꯩꯈꯣꯏꯒꯤ ꯗꯤꯄꯥꯔꯠꯃꯦꯟꯒꯤ ꯄ꯭ꯔꯣꯐꯦꯁꯔꯅꯤꯅꯀꯣ ꯑꯃꯨꯛ ꯑꯗꯨꯗꯒꯤ ꯈꯥꯡꯕ ꯑꯗꯨꯒꯤ ꯌꯥꯝ ꯐꯌꯦ ꯃꯥ ꯁꯦ ꯍꯣꯏ ꯄꯩꯁꯥ ꯌꯥꯝ ꯄꯥꯏ ꯑꯗꯨ ꯑꯣꯏꯔꯁꯨ ꯄꯩꯁꯥ ꯄꯥꯏꯕ ꯃꯥꯟꯗꯕꯗꯣ ꯑꯗꯨꯒ ꯏꯆꯝ ꯏꯆꯝ ꯆꯝꯕꯗꯣ ꯎꯝ
ꯎꯝ ꯑꯗꯨꯃꯥꯏꯅ ꯇꯧꯕ ꯑꯩꯈꯣꯏ ꯃꯤ ꯐꯩꯌꯦ
ꯂꯨꯅ ꯇꯧꯕꯤꯅꯤꯑꯦ
ꯑꯁ ꯋꯥꯏꯌꯦ ꯁꯥꯃꯟꯕꯒꯤ
ꯁꯥꯕ꯭ꯔꯣ
ꯍꯣꯏ ꯐꯖꯅ ꯁꯥꯏꯗꯥ ꯍꯧꯖꯤꯛꯁꯨ ꯑꯗꯨꯝ ꯁꯥ ꯂꯩ ꯔꯨꯝ ꯃꯅꯨꯡꯗꯗꯤ ꯀꯩ ꯍꯥꯏꯁꯤꯔꯥ ꯐꯦꯟ ꯈꯣꯏ ꯂꯩꯕꯁꯤꯅ ꯈꯔ ꯅꯨꯡꯉꯥꯏꯕ ꯑꯗꯣ ꯑꯩ ꯍꯧꯖꯤꯛ ꯃꯄꯥꯟ ꯃꯄꯥꯟꯗ ꯐꯝꯃ ꯂꯩ ꯑꯗꯨꯒꯤ
ꯑꯣ ꯍꯤ ꯍꯤ
ꯑꯩ ꯍꯨꯃꯥꯡ ꯁꯧꯋꯤꯅꯦ
ꯁꯥ ꯁꯥꯕꯁꯤꯗꯤ ꯑꯁ ꯂꯩꯩꯕꯒ ꯅꯨꯡꯉꯥꯏꯇꯕꯅꯤꯗ
ꯎꯝ
ꯁꯥꯔꯗꯤ ꯑꯃꯨꯛ
ꯐꯔꯦ
ꯍꯣꯏꯗꯤ ꯁꯥꯕꯨꯗꯤ ꯁꯥꯗꯦ ꯑꯗꯨ ꯃꯥꯏ ꯍꯣꯏ ꯎꯝ ꯃꯩ ꯂꯥꯛꯇ꯭ꯔꯗꯤ ꯅꯨꯡꯗꯥꯡꯗꯗꯤ ꯈꯔꯕꯨꯗꯤ ꯁꯥꯏ ꯎꯝ ꯃꯩ ꯃꯨꯠꯂ ꯀꯥꯟ
ꯃꯩꯗꯣ ꯃꯤꯅꯤꯠ ꯈꯔ ꯃꯨꯠꯂꯗꯤ ꯃꯤ ꯁꯥꯎ ꯑꯗꯨꯝ ꯁꯥꯎꯅꯕꯅꯦ ꯁꯥꯃꯟꯕꯩꯀꫭ ꯂꯩꯕ ꯉꯝꯗꯕꯗꯣ ꯃꯇꯥꯡ ꯃꯇꯥꯡ ꯃꯣꯏ ꯃꯩ ꯁꯦꯝꯕ ꯃꯇꯝꯗꯨꯗ ꯄꯨꯡ ꯄꯨꯡ ꯍꯥꯏꯒꯨꯝꯕ ꯂꯥꯛꯇꯕ ꯃꯇꯝ ꯂꯩꯕꯅ ꯑꯗꯨ ꯃꯇꯝ ꯁꯥꯎꯅꯤꯡꯕꯁꯤꯗꯤ
ꯎꯝ ꯅꯍꯥꯟ ꯅ꯭ꯌꯨꯁꯄꯦꯄꯔꯗ ꯑꯃ ꯎꯋꯦ ꯑꯩ ꯎꯝ ꯗꯦꯜꯍꯤꯗꯀꯣ ꯑꯗꯨꯗ ꯑ ꯀꯩꯅꯣ ꯃꯥꯏ ꯃꯨꯠꯂꯀꯥꯟꯗ ꯃꯤ ꯃꯌꯥꯝꯅ ꯏꯂꯦꯛꯇ꯭ꯔꯤꯛ ꯗꯤꯄꯥꯔꯠꯃꯦꯟꯗ ꯂꯥꯛꯔꯒ ꯀꯣ ꯊꯨꯒꯥꯏ ꯍꯥꯏꯔꯒ ꯂꯥꯛꯑꯦ ꯑꯗꯨꯒꯤ ꯅ꯭ꯌꯨꯁꯄꯦꯄꯔ ꯑꯩ ꯑꯃ ꯎ ꯍꯧꯋꯦ ꯑꯗꯨ ꯁꯥꯎꯅꯤꯡꯕꯖꯥꯠ ꯍꯥꯏꯕꯗꯤ ꯌꯥꯝ ꯁꯥꯕꯒꯤ ꯑꯣꯏꯔꯝꯒꯅꯤꯅꯀꯣ ꯑꯗꯨꯅꯤ ꯌꯥꯝ ꯑꯣ ꯑꯗꯨ ꯃꯨꯠꯄꯗꯣ ꯌꯥꯝ ꯀꯨꯏꯅ ꯃꯨꯠꯄꯒꯤ ꯃꯨꯠꯄꯒꯤꯀꯣ ꯃꯣꯏꯅ ꯁꯥꯎꯕꯗꯣ ꯑꯗꯨꯒꯤ ꯑꯣꯏꯔꯝꯃꯦ
ꯎꯝ ꯑꯩꯈꯣꯏ ꯆꯤꯡ ꯍꫭꯏꯗꯗꯤ ꯑꯁ ꯀꯩ ꯍꯥꯏꯗ ꯃꯩ ꯃꯨꯠꯂꯁꯨ ꯑꯣ ꯑꯃꯨꯛ ꯀꯩꯅꯣ ꯇꯧꯈ꯭ꯔꯦ ꯇꯧꯔꯒ ꯑꯗꯨꯝ ꯇꯨꯃꯤꯟ ꯂꯩꯗꯅ
ꯍꯣꯏ ꯃꯄꯥꯟꯗ ꯐꯝꯔꯒ ꯀꯣ ꯑꯩꯈꯣꯏ ꯑꯩꯈꯣꯏ ꯃꯌꯥꯝ ꯍꯥꯏꯕꯗꯤ ꯈꯨꯟꯒꯤ ꯊꯪꯅꯥꯕꯁꯤꯡꯒ ꯀꯣ ꯄꯨꯜꯂꯒ ꯍꯥꯏꯔꯒ ꯍꯥꯏꯕ ꯇ ꯑꯗꯨꯝ ꯃꯄꯥꯟꯗ ꯑꯗꯨꯝ ꯋꯥꯔꯤ ꯁꯥꯟꯅꯔꯒ ꯑꯗꯨꯝ ꯂꯩꯕꯗꯣ ꯑꯁ ꯌꯥꯝ ꯅꯨꯡꯉꯥꯏꯖꯅꯤ ꯎꯒꯦ ꯑ ꯃꯈꯥꯗ ꯍꫭꯏ ꯐꯝꯔꯒ ꯋꯥꯔꯤ ꯅꯨꯡꯉꯥꯏ ꯅꯨꯡꯉꯥꯏꯕ ꯁꯥꯔꯒ ꯅꯣꯛꯂꯒ ꯂꯩꯕꯗꯣ ꯑꯁ ꯑꯗꯨꯒ
ꯈꯨꯟ ꯀꯣꯏꯗꯗꯤꯀꯣ ꯈꯨꯟ ꯀꯣꯏꯏꯗ꯭ꯔꯤ ꯅꯨꯡꯁꯤꯠ ꯑꯏꯤꯡꯕ ꯇꯞ ꯇꯞꯅ ꯂꯥꯛꯑꯒ ꯍꯥꯡꯉꯒ ꯊꯥꯒ ꯐꯖꯅ ꯊꯣꯛꯑꯗꯤ ꯅꯨꯡꯉꯥꯏꯕꯅꯤꯅꯦ ꯅꯨꯡꯗꯥꯡꯗ ꯀꯣꯏꯕ ꯆꯠ ꯄꯗꯣ ꯃꯩ ꯂꯥꯛꯇꯔꯁꯨ ꯑꯗꯨꯝ ꯅꯨꯡꯉꯥꯏꯕꯗꯣ ꯑꯩꯈꯣꯏꯕꯨꯁꯨ ꯍꯥꯟꯅꯀꯣ ꯀ꯭ꯂꯥꯁ ꯑꯩꯈꯣꯏꯗ ꯑꯍꯥꯟ ꯍꯦꯛ ꯀꯂꯥꯁ ꯇꯦꯟ ꯃꯦꯇ꯭ꯔꯤꯛ ꯂꯣꯏꯕ ꯃꯇꯝꯗꫭ ꯑꯩꯈꯣꯏꯗ ꯑꯗꯨꯝ ꯆꯥꯛꯀꯨꯝꯕ ꯆꯥꯕ ꯂꯣꯏꯔꯗꯤ ꯁꯤꯒꯨꯝꯕ ꯃꯇꯝꯗꫭ ꯃꯩꯐꯨ ꯄꯥꯏꯔꯒ ꯑꯗꯨꯝ ꯆꯠꯄ ꯅꯨꯡꯇꯤꯒꯤ ꯆꯠꯄ ꯑꯗꯨꯒꯤ ꯑꯩꯈꯣꯏ ꯈꯨꯟꯒꯤ ꯃꯤꯁꯤꯡꯅ ꯑꯩꯈꯣꯏꯕꯨ ꯃꯩꯐꯨ ꯇꯦꯡ ꯃꯩꯐꯨꯇꯦꯡ ꯑꯗꯨꯝ ꯀꯧꯕꯤꯅꯤ
ꯁꯤꯐ
ꯍ ꯎ
ꯆꯤꯡꯗꯅ ꯍꯦꯟꯅ ꯅꯨꯡꯉꯥꯏꯗ ꯑꯩꯈꯣꯏꯗꯤ ꯑꯗꯨꯝ ꯑꯉꯥꯡꯗꯒꯤ ꯑꯗꯨꯝ ꯂꯩꯥ ꯂꯩꯔꯛꯄꯅꯤꯅꯀꯣ ꯑꯗꯨ ꯅꯨꯡꯉꯥꯏꯌꯦ ꯑꯩꯈꯣꯏ ꯃꯤ ꯑꯁꯤ ꯕꯦꯂꯤꯗꯒꯨꯝꯕ ꯃꯄꯥꯟꯗ ꯍꯥꯏꯕꯗꯤ ꯆꯤ ꯂꯩꯕꯁꯤꯡꯁꯨ ꯑꯗꯨ ꯆꯤꯡꯅ ꯑꯗꯨꯝ ꯂꯩꯅꯤꯡꯉꯦ ꯍꯥꯏ ꯕ ꯃꯤꯁꯨ ꯂꯩꯕꯅꯦ
ꯎꯝ
ꯑꯗꯨꯒ ꯃꯤ ꯈꯔꯗꯤ ꯑꯁ ꯋꯥꯅꯤꯅ ꯂꯩꯕ ꯉꯝꯃꯔꯣꯏ ꯍꯥꯏꯕ ꯑꯃꯁꯨ ꯑꯗꯨꯝ ꯂꯥꯛꯑꯦ
ꯎꯝ ꯑꯩ ꯌꯨꯝ ꯍꯟꯅꯤꯡꯈ꯭ꯔꯦ ꯀꯨꯏꯔꯦ ꯍꯟꯗꯕ ꯑꯩꯁꯦ ꯆꯍꯤ ꯑꯅꯤ ꯐꯥꯔꯦ ꯌꯨꯝ ꯍꯟꯕ
ꯑꯣ ꯑꯗꯨꯗꯤ ꯌꯥꯝꯅ ꯅꯤꯡꯁꯤꯡꯔꯝꯒꯅꯤꯌꯦ
ꯍꯣꯏ ꯑꯁ ꯏꯟꯁꯇꯥꯒ꯭ꯔꯥꯝꯗꯒ ꯀꯩꯅꯣꯗꯣ ꯑꯩꯈꯣꯏ ꯆꯤꯡꯗ ꯇꯧꯕꯈꯣꯏ ꯆꯥꯛ ꯆꯤꯡꯒꯤ ꯆꯥꯛ ꯈꯣꯏ ꯂꯣꯀꯦꯜꯒꯤ ꯆꯤꯛꯀꯟ ꯈꯣꯏꯒ ꯊꯣꯡꯉꯥ ꯑꯗꯨꯝ ꯊꯥꯒꯠꯄꯗꯣ ꯅꯠꯇ꯭ꯔꯒ ꯑꯗꯨꯝ ꯂꯧꯒꯨꯝꯕꯗ ꯆꯠꯂꯒ ꯃꯤꯁꯤꯡ ꯐ꯭ꯔꯦꯁ ꯐ꯭ꯔꯦꯁ ꯑꯣꯏꯕ ꯀꯩ ꯍꯥꯏꯇꯥꯔꯦ ꯚꯤꯖꯤꯇꯦꯕꯜ ꯈꯣꯏꯗꯣ ꯏꯟꯖꯥꯡ ꯅꯥꯄꯤ ꯑꯩꯈꯣꯏꯗꯣ ꯑꯗꯨꯝ ꯊꯥꯒꯠꯄ ꯎꯔꯗꯤ ꯍꯦꯟꯅ ꯍꯦꯟꯅ ꯆꯠꯅꯤꯡꯕꯗꯣ
ꯑꯣ ꯆꯣ ꯑꯗꯨꯒ ꯌꯥꯎꯗ ꯄꯨꯂꯞ ꯄꯨꯂꯞ ꯐꯦꯃꯤꯂꯤ ꯄꯨꯟꯅ ꯆꯠꯂꯒ ꯀꯣ ꯁꯤꯡꯖꯨ ꯒꯨꯝꯕ ꯁꯦꯝꯃꯒ ꯆꯥꯅꯤ ꯑꯗꯨꯒ ꯑꯃꯨꯛ ꯑ ꯑꯃꯗꯣ ꯀꯔꯤ ꯍꯥꯏꯕꯔꯥꯥ ꯃꯦꯁꯇꯣ ꯈꯪ
ꯔꯃꯦꯟꯔꯣ ꯀꯩꯅꯣ ꯔꯃꯦꯁ
ꯅꯠꯇꯦ ꯃꯦꯁ ꯀꯣꯔꯟꯗꯣ ꯑ ꯑꯗꯨꯒ ꯐꯨꯠꯂꯒ ꯌꯥꯝ ꯆꯥꯕꯗꯣ ꯑꯗꯨꯒ ꯁꯤꯡꯖꯨꯁꯦ ꯑꯁ ꯂꯥꯎꯗꯗꯤ ꯍꯥꯎꯕ ꯉꯥꯛꯇ
ꯎꯝ ꯆꯨꯖꯥꯛ ꯈꯣꯏꯕꯗꯣ ꯍꯦꯛ ꯀꯩꯅꯣ ꯀꯩꯅꯣ ꯍꯦꯛ ꯀꯩꯅꯣꯗꯒꯤ ꯍꯦꯛꯑꯒ ꯇꯥꯕ ꯈꯣꯏꯗꯣ ꯊꯨꯝꯗꯨ ꯕ ꯍꯥꯎꯁꯨ ꯍꯥꯎꯕꯗꯣ
ꯑꯁ ꯌꯥꯝ ꯍꯥꯎꯋꯦ ꯑꯗꯨꯗꯣ
ꯑꯁ ꯑꯂꯨꯈꯣꯏꯒꯁꯦ
ꯑꯁꯤꯗ ꯂꯥꯏꯕꯁꯤꯡꯅꯦ ꯑꯗꯨꯒꯨꯝꯕ ꯑꯦꯛꯁꯄꯤꯔꯤꯌꯦꯟꯁꯇꯣ ꯇꯧꯔꯝꯃꯔꯣꯏ ꯍꯥꯏꯕꯗꯤ ꯁꯤꯇꯤꯗ ꯂꯥꯏꯕꯁꯤꯡꯗꯤ ꯆꯤꯡꯁ ꯂꯩꯕꯗꯨꯅ ꯒ꯭ꯌꯥꯟ ꯇꯥꯕꯁꯨ ꯍꯦꯜꯂꯤ
ꯍꯣꯏ꯫
ꯁꯤꯒꯤ ꯋꯥꯔꯤꯁꯨ ꯀꯣ
ꯑ ꯄꯨꯟ
ꯁꯨ ꯈꯪꯉꯦ ꯅꯨꯡꯉꯥꯏꯕꯁꯨ ꯈꯪꯉꯦ ꯑꯋꫭꯏ ꯑꯗꯨꯒꯤꯅꯤ ꯍꯦꯟꯅꯥ ꯈꯥꯡꯉꯅꯤ
ꯑꯁꯦꯡꯕ ꯍꯥꯏꯔ ꯀꯥꯟꯗꯗꯤ ꯑꯩꯈꯣꯏꯗꯤ ꯑꯗꯨꯝ ꯋꯥꯕꯒꯤ ꯋꯥꯔꯤꯁꯨ ꯑꯗꯨꯝ ꯂꯤꯕ ꯗ ꯑꯗꯨꯝ ꯂꯥꯏꯌꯦꯗꯅ ꯅꯨꯡꯉꯥꯏꯕ ꯋꯥꯔꯤꯁꯨ ꯑꯗꯨꯝ ꯂꯥꯏꯑꯦ ꯃꯣꯏ ꯗꯤ ꯁꯨꯃꯥꯏꯅꯗꯤ ꯇꯧꯔꯣꯏ ꯈꯜꯂꯦ ꯈꯟꯕꯗꯗꯤ
ꯑꯩ ꯑꯗꯨꯝ ꯑꯩꯈꯣꯏꯗꯗꯨꯝ ꯍꯥꯏꯔꯤꯕꯅꯤ ꯈꯨꯟꯗ ꯂꯩꯕ ꯈꯣꯏꯁꯤꯡꯗꯤ ꯀꯩ ꯍꯥꯏꯁꯔꯦ ꯑꯗꯨꯝ ꯂꯩꯃꯤꯟꯅꯕꯁꯨ ꯆꯠꯃꯤꯟꯅꯕꯁꯨ ꯅꯨꯡꯉꯥꯏꯕꯗꯣ ꯀꯩ ꯍꯥꯏꯁꯔꯦ ꯏꯝꯐꯥꯜꯗ ꯑꯣꯏꯔꯗꯤ ꯃꯤ ꯏꯅꯥ ꯈꯨꯟꯕꯁꯨ ꯑꯃꯨꯛ ꯌꯥꯎꯔꯛꯄ ꯑꯗꯨꯃꯥꯏꯅ ꯇꯧꯔꯛꯄꯗ ꯑꯗꯨ ꯈꯨꯟꯗ ꯂꯩꯕꯁꯤꯡꯗꯤ ꯀꯩ ꯍꯥꯏꯇꯥꯔꯦ ꯂꯣꯏ ꯆꯞ ꯃꯥꯟꯅꯕ ꯑꯩꯈꯣꯏ ꯑꯌꯥꯝꯕ ꯑꯣꯏꯕꯅꯤꯅ
ꯍꯣꯏ
ꯆꯠꯃꯤꯟꯅꯕ ꯈꯣꯏꯁꯨꯝ ꯋꯥꯈꯜꯈꯣꯏꯁꯨ ꯌꯥꯝ ꯃꯥꯜꯂꯝꯕꯗꯣ
ꯍꯣꯏ ꯑꯗꯨꯃꯥꯏꯟ ꯇꯧꯋꯦ
ꯈꯪꯗ꯭ꯔꯦ ꯌꯨꯝꯁꯦ ꯊꯣꯛꯅꯤꯡꯉꯁꯨ ꯑꯩꯈꯣꯏ ꯑꯦꯛꯖꯥꯝꯗꯣ ꯃꯇꯥꯡ ꯌꯥꯝ ꯆꯥꯗꯕ
ꯑꯗꯨꯝ ꯅꯪ ꯅꯣꯏꯒꯤ ꯀꯣꯔꯁ ꯂꯣꯏꯔꯒ ꯑꯃꯨꯛ ꯂꯥꯛꯑꯣꯗ ꯑꯗꯨꯅ ꯐꯔꯅꯤꯗ ꯍꯥꯏꯕꯗꯤ ꯋꯥꯏꯁꯨ ꯁꯪꯉꯦꯗꯅ ꯇꯦꯟꯁꯟꯒ ꯂꯩꯇꯕꯤꯗ ꯑꯗꯨꯝ ꯆꯠꯄꯅꯍꯦ ꯍꯦꯟꯅ ꯅꯨꯡꯉꯥꯏꯅꯤ
ꯎꯝ ꯑꯦꯛꯖꯥꯝꯗꯣ ꯀꯩ ꯍꯥꯏꯇꯥꯔꯦ ꯑꯩꯗꯤ ꯋꯤꯟꯇꯔ ꯃꯇꯝꯗꯣ ꯌꯥꯎꯅꯤꯡꯉꯦꯕ ꯈ꯭ꯔꯤꯁ
ꯑꯣ ꯑꯣ ꯍꯣꯏ ꯍꯣꯏ ꯇꯧꯔꯝꯒꯅꯤ꯫ ꯅꯣꯏ ꯑꯗꯨꯗꯨꯗꯨꯁꯇ ꯑꯗꯨꯢꯗꯨꯁ ꯑꯗꯨꯗꯨꯁꯨ ꯇꯧꯔꯝꯒꯅꯤ ꯀꯣ꯫
ꯍꯣꯢ ꯑꯩꯈꯣꯏ ꯑꯥ ꯒꯤ꯫ ꯊꯛꯃꯤꯟꯅꯕꯧꯗ ꯑꯩꯈꯣꯏ ꯍꯥꯗꯦ ꯑꯗꯨꯈꯣꯏꯗꯣ ꯆꯥꯔꯖ ꯑꯗꯨꯝ ꯐꯦꯂꯣꯁꯤꯞꯀꯨꯝꯕꯗꯤ ꯂꯩꯕ ꯑꯗꯨꯗꯣ ꯈ꯭ꯔꯤꯁꯃꯥꯁꯀꯨꯝꯕ ꯃꯇꯝꯗ ꯆꯠꯂꯦꯗ ꯑꯗꯨꯝ ꯁꯟꯗꯦ ꯈꯨꯗꯤꯡꯒꯤ ꯇꯧꯗꯤ ꯇꯧꯕꯅꯦꯗꯣ ꯀꯩ ꯍꯥꯏꯇꯥꯔꯦ ꯑꯗꯨꯝ ꯆꯤꯟꯕꯒꯨꯝꯕ ꯈꯔ ꯂꯥꯞ ꯄꯒꯤ ꯆꯠꯄ ꯉꯝꯗꯕꯗꯣ꯫
ꯑꯣ ꯍꯣꯏ ꯍꯣꯏ꯫
ꯑꯗꯨꯃꯥꯏꯅ ꯇꯧꯕꯒꯤ꯫
ꯆꯠꯄꯁꯨ ꯄꯩꯁꯥꯅꯤꯅ ꯀꯣ꯫
ꯍꯣꯏ ꯄꯩꯁꯥꯅꯦ ꯑꯗꯣ꯫ ꯈꯔ ꯅꯛꯅ ꯂꯩꯕ ꯑꯩꯈꯣꯏꯗꯤ ꯅꯨꯡꯉꯥꯏꯕ ꯑꯩꯈꯣꯏꯗꯤ ꯈꯔ ꯂꯥꯞꯄꯅꯦꯕ ꯑꯗꯨꯒꯤ꯫
ꯎꯝ ꯑꯗꯨꯝ ꯆꯠꯂꯀꯥꯟꯗ ꯑꯃꯨꯛ ꯑꯩꯈꯣꯏꯒꯤ ꯑ ꯏꯃꯥꯟꯅꯕꯤ ꯃꯃꯥꯟꯅꯕꯁꯤꯡꯒ ꯄꯨꯜꯂꯗꯤ ꯑꯗꯨꯝ ꯑꯃꯨꯛꯀ ꯑꯆꯥꯄꯣꯠꯀ ꯆꯥꯅꯤꯡꯒꯅꯤ ꯄꯩꯁꯥ ꯑꯗꯨꯝ ꯇꯤꯡꯉꯦꯀꯣ ꯑꯗꯨꯒꯤ꯫
ꯑꯩꯈꯣꯏ ꯑꯗꯨꯃꯥꯏ ꯇꯧꯕꯅꯦ ꯍꯣꯏ ꯑꯩꯈꯣꯏꯁꯦ ꯀꯩ ꯍꯥꯏꯁꯦꯔ ꯑꯗꯨ ꯆꯠꯀꯦ ꯍꯥꯏꯔꯗꯤ ꯆꯥꯛꯖꯨ ꯍꯣꯁꯇꯦꯜꯒꯤ ꯆꯥꯛꯇꯣ ꯆꯥꯕ ꯅꯪꯍꯧꯗ꯭ꯔꯕ ꯑꯗꯨꯒꯤ꯫ ꯑꯗꯨꯝ ꯊꯦꯡꯅ ꯍꯜꯂꯛꯇꯣꯏꯅꯤꯅ ꯆꯥꯔꯖ ꯀꯥꯔꯒ ꯍꯣꯢ ꯑꯗꯨꯝ ꯆꯥꯛ ꯂꯥꯝꯕꯅꯤꯅ ꯑꯗꯨ ꯆꯠ ꯆꯥꯛꯁꯨ ꯀꯩꯅꯣ ꯂꯥꯝꯃꯦ ꯆꯥꯍꯧꯔꯅꯤ ꯑꯗꯨꯒ ꯆꯠꯄꯒꯤ ꯕꯔꯥꯁꯨ ꯑꯃꯨꯛ ꯇꯤꯡꯉꯅꯤ꯫
ꯎꯝ ꯇꯥꯎꯒꯅꯤꯗ ꯑꯃꯨꯛꯀ ꯁꯥꯕꯅꯤꯅꯀꯣ꯫ ꯑꯃꯨꯛꯀ ꯅꯣꯏꯒꯤ ꯀꯣꯛꯇꯣ ꯆꯤꯛꯄ ꯍꯧꯔꯅꯤ꯫
ꯎꯝ꯫
ꯇꯧꯅꯤ ꯆꯥꯛ ꯆꯥꯗꯕꯤꯗ ꯆꯠꯂꯗꯤ ꯈꯔ ꯋꯥꯔꯅꯤ ꯅꯣꯏ꯫
ꯍꯣꯢ ꯍꯟꯗꯛꯇꯤ ꯍꯦꯟꯅ ꯁꯥꯕꯅꯤ ꯍꯟꯗꯛ ꯆꯠꯇ꯭ꯔꯦꯗ ꯆꯠꯅꯤꯡꯉꯁꯨ ꯍꯟꯗꯛꯇꯤ ꯁꯥꯃꯟꯕꯒꯤ ꯀꯗꯥꯏꯗꯒꯤ꯫ ꯑꯗꯨ ꯋꯤꯟꯇꯔ ꯃꯇꯝꯗꯗꯤ ꯍꯥꯟꯅ ꯋꯤꯟꯇꯔ ꯃꯇꯝꯗꯗꯤ꯫ ꯄ꯭ꯔꯣꯒ꯭ꯔꯥꯝꯒꯨꯝꯕ ꯂꯩꯌꯦꯕ ꯅꯠꯇ꯭ꯔꯒ ꯃꯣꯏꯅ ꯍꯟꯗꯛ ꯍꯟꯗꯛ ꯁꯟꯗꯦꯁꯤ ꯂꯥꯛꯄꯤꯌꯨꯒꯨꯝꯕ ꯍꯥꯏꯔꯗꯤ ꯑꯗꯨꯝ ꯆꯠꯂꯝꯕꯅꯦꯕ꯫
ꯎꯝ ꯃꯤꯒ ꯌꯥꯝꯃꯁꯨ ꯑꯁ ꯁꯥꯕꯅꯤꯗ꯫
ꯍꯣꯏ꯫
ꯔꯨꯝ ꯑꯃꯗ ꯊꯤꯜꯂꯒ ꯂꯩꯕꯗꯣ ꯑꯗꯨꯁꯨ ꯁꯥꯕꯅꯤ꯫
ꯑꯁ ꯈꯪꯗ꯭ꯔꯦꯅꯦ ꯋꯤꯟꯇꯔ ꯃꯇꯝꯗꯅ ꯊꯣꯛꯀꯦ ꯍꯥꯏꯔꯒꯅ ꯑꯃꯨꯛ꯫ ꯑꯦꯛꯖꯥꯝ ꯂꯩꯕ ꯑꯗꯨꯝ ꯑꯦꯛꯖꯥꯝꯒꯨꯝꯕ ꯗꯤꯁꯦꯝꯕꯔꯗ ꯑꯦꯛꯖꯥꯝ ꯂꯩꯕ ꯅꯠ
ꯑꯣ ꯑꯗꯨ ꯃꯇꯝꯅꯦꯅ꯫ ꯑꯦꯛꯖꯥꯝ ꯃꯇꯥꯝꯅꯤꯅ ꯎꯄꯥꯏ ꯂꯩꯇ꯭ꯔꯦ꯫ ꯄ꯭ꯔꯩꯈꯥꯗꯤ ꯊꯥꯗ꯭ꯔꯁꯨ ꯌꯥꯔꯣꯏ꯫
ꯍꯣꯏ ꯕꯦꯛ ꯆꯥꯔꯗꯤ ꯑꯗꯨꯝ ꯊꯥ ꯂꯩꯕꯗꯣ ꯄꯩꯁꯥꯗꯣ ꯗꯕꯜ